ꯍꯜꯂꯣ
ꯍꯜꯂꯣ
ꯍꯜꯂꯣ ꯀꯔꯤ ꯋꯥꯔꯤꯅꯣ ꯅꯪ ꯌꯥꯝ ꯂꯩꯌꯦ ꯍꯥꯏꯕꯗꯨ
ꯎꯨꯝ ꯌꯥꯝ ꯋꯥꯢꯗ
ꯋꯥꯔꯤ ꯂꯤꯕꯤꯒꯦ ꯍꯥꯏꯔꯒ ꯌꯥꯝ ꯋꯥꯏꯗ ꯍꯥꯏꯌꯦ
ꯑꯥ ꯑꯩ ꯂꯩꯇꯦ ꯋꯥꯔꯥ ꯐꯥꯒꯤ ꯇꯧꯕꯅꯦ
ꯉꯔꯥꯡꯒꯤ ꯋꯥꯔꯤꯗꯣ ꯂꯣꯏꯗ꯭ꯔꯤꯅꯦ ꯑꯃꯨꯛꯀ ꯂꯤꯌꯣ
ꯑꯁ ꯂꯣꯏꯔꯦꯗꯅ
ꯅꯨꯄꯤ ꯎꯅꯕ ꯆꯠꯄꯒꯤ ꯋꯥꯔꯤꯗꯣ
ꯑꯦ ꯂꯣꯏꯈ꯭ꯔꯦ ꯉꯁꯥꯏꯅ ꯀꯩꯗꯧꯔꯝꯃꯤꯅꯣ
ꯐꯝꯃꯤꯅꯦ
ꯑꯣ
ꯉꯁꯥꯏ ꯅꯣꯡ ꯆꯨꯕꯗꯣ ꯀꯟꯕ꯭ꯔꯣ ꯅꯣꯏ ꯅꯣꯏꯔꯣꯝꯗ
ꯑꯥꯎ
ꯌꯥꯝ ꯀꯟꯕ꯭ꯔꯣꯅꯦ
ꯎꯨꯝ
ꯑꯣ ꯀꯩꯗꯧꯔꯝꯃꯤꯅꯣ ꯅꯪꯗꯤ
ꯑꯁ ꯁꯤꯒꯅꯦꯁꯔ ꯇꯧꯕ ꯁꯥꯔꯦ
ꯑꯩꯈꯣꯏꯗꯗꯤ ꯌꯥꯝ ꯀꯟꯗꯦꯗ
ꯐꯖꯩꯅꯦ ꯁꯨꯃꯥꯏꯅ ꯇꯧꯕ ꯎꯝ ꯋꯥꯔꯤꯁꯦ
ꯎꯝ ꯇꯥꯔꯦ ꯇꯥꯔꯦ ꯍꯣꯢ
ꯍꯥꯥ
ꯇꯥꯏꯌꯦꯕ
ꯑꯣ ꯁꯨꯃꯥꯏ ꯇꯧꯕ ꯎꯝ ꯋꯥꯔꯤꯁꯦ ꯁꯨꯃꯥꯏꯅ ꯇꯧꯋꯦꯕ
ꯎꯝ
ꯑꯣ ꯅꯨꯄꯤꯗꯣ ꯃꯃꯥꯟꯅꯕꯤꯒ ꯍꯥꯟꯅ ꯀꯩꯅꯣ ꯇꯧꯅꯕꯅꯦꯕ ꯑ ꯃꯃꯥꯟꯅꯕꯤꯗꯨꯅ ꯑꯗꯨꯒꯤ ꯐ꯭ꯔꯦꯟ ꯇꯧꯑꯣ ꯈꯣꯠꯂꯣ ꯍꯥꯏꯕꯒꯤ ꯇꯧꯔꯦ ꯈꯣꯠꯂꯦ ꯑꯗꯨꯗꯩꯗꯤ ꯃꯣꯏꯁꯦ ꯅꯣꯡꯃꯁꯦ ꯎꯅꯕ ꯆꯠꯂꯦ ꯑꯁꯦꯡꯕꯗꯤ ꯃꯃꯥꯟꯅꯕꯤꯗꯨ ꯎꯅꯕꯅꯦꯕ ꯍꯥꯏꯗꯤ ꯑꯍꯥꯟꯕ ꯃꯃꯥꯟꯅꯕꯤꯗꯣ ꯑꯗꯥ ꯃꯥꯁꯨ ꯂꯥꯛꯄ ꯑꯗꯨꯗꯒꯤ ꯑꯥ ꯃꯃꯥꯟꯅꯕꯤ ꯑꯍꯥꯟꯕ ꯃꯃꯥꯟꯅꯕꯤꯒꯤꯗꯤ ꯍꯥꯟꯅ ꯈꯪꯕ ꯑꯗꯨꯗꯒꯤ ꯍꯨꯝ ꯎꯅꯔꯦ ꯑꯗꯨꯗꯩ ꯈꯪꯉꯦ ꯈꯪꯅꯔꯦ ꯃꯦꯁꯦꯁ ꯊꯥꯅꯔꯦ ꯑꯗꯒꯤ ꯍꯣꯏ ꯑꯗꯨ ꯃꯇꯝꯗꯗꯤ ꯃꯥꯁꯨ ꯈꯪꯅꯕ ꯂꯩꯔꯝꯅꯦꯕ ꯀꯣꯜ ꯇꯧꯋꯦ ꯀꯣꯜ ꯑꯁ ꯈꯪꯗꯦꯗ ꯑꯗꯨꯃꯥꯏꯅ ꯇꯧꯋꯦꯅ ꯃꯥꯗꯣ ꯍꯣꯁꯇꯦꯜꯒꯨꯝꯕ ꯂꯩꯕ ꯇꯦꯟ ꯊꯥꯔꯝꯗꯥꯢꯅꯤꯅ ꯎꯝ ꯂꯩꯕꯗꯨꯗ ꯃꯃꯥꯟꯅꯕꯤ ꯑꯃꯅ ꯍꯥꯏꯔꯛꯄ ꯑꯝ ꯀꯣꯜ ꯇꯧꯔꯛꯄ ꯈꯥꯛꯇ ꯑꯗꯨ ꯃꯥꯁꯨ ꯏꯟꯇꯔꯦꯁ ꯂꯩꯇꯦ ꯇꯦ ꯍꯥꯏꯔꯁꯨ ꯊꯩ ꯍꯥꯏꯅꯤ ꯐꯤꯂꯤꯡꯁ ꯑꯃꯗꯤ ꯂꯩꯕ ꯍꯥꯏꯇꯥꯔꯦ ꯎꯝ ꯑꯩꯉꯣꯟꯗ ꯃꯥꯒꯤ ꯕꯥꯔꯗꯦ ꯅꯨꯃꯤꯠꯇ ꯍꯥꯏꯇꯥꯔꯦ ꯃꯥꯒꯤ ꯕꯥꯔꯗꯦ ꯅꯨꯃꯤꯠꯇ ꯐꯣꯇꯣ ꯊꯥꯔꯛꯄ ꯍꯥꯏ ꯍꯥꯏꯇꯥꯔꯦꯀꯣ ꯑꯥ ꯍꯪꯁꯨ ꯍꯪꯗꯦꯕ ꯑꯗꯨꯗꯣ ꯃꯥꯅ ꯃꯊꯥꯟ ꯊꯥꯔꯛꯄ ꯑꯗꯨꯒꯤ ꯑꯁ ꯈꯨꯊꯤꯗꯨꯒ ꯍꯥꯏꯕꯤꯔꯨꯕ ꯑꯣ ꯑꯁ ꯀꯩ ꯀꯗꯥꯔ ꯇꯧꯔꯒ ꯍꯥꯏꯕ ꯖꯥꯠꯇꯣ ꯈꯨꯊꯤꯗꯨꯒ ꯀꯩ ꯑꯗꯨꯗꯤ ꯃꯥꯗꯣ ꯅꯨꯡꯉꯥꯏꯇꯕ ꯃꯥꯜꯂꯥꯗꯤ ꯁꯨꯊꯥ ꯊꯥꯔꯛꯑꯔꯣꯏ ꯍꯥꯏꯌꯦ ꯍꯥꯏꯔꯛꯑꯦ ꯑꯗꯒꯤ ꯊꯥꯔꯛꯈꯤꯗ꯭ꯔꯦ ꯑꯗꯨꯗꯩꯗꯤ ꯑꯗꯩꯗꯤ ꯅꯣꯡꯃꯁꯦ ꯃꯥ ꯍꯣꯁꯇꯦꯜ ꯂꯩꯔꯒ ꯆꯥꯛ ꯆꯥꯅꯕ ꯊꯣꯛꯂꯛꯄ ꯃꯌꯨꯝꯗ ꯑꯗꯨ ꯑꯗꯨꯗꯤ ꯃꯥꯗꯣ ꯆꯠꯂꯝꯗꯥꯏꯗ ꯀꯣꯜ ꯇꯧꯔꯛꯀꯦ ꯍꯥꯏꯕ ꯑꯗꯩꯗꯤ ꯍꯣꯏ ꯍꯥꯏꯔꯦ ꯇꯧꯔꯛꯑꯦ ꯍꯨꯝ ꯇꯧꯔꯛꯄꯗꯨꯁꯨ ꯑꯩꯥꯏꯖꯤꯗ ꯑꯁ ꯑꯗꯨ ꯃꯇꯥꯝꯗꯗꯤ ꯃꯥꯒ ꯈꯪꯅꯗ꯭ꯔꯤꯗ ꯃꯥꯁꯦ ꯑꯇꯣꯞꯄ ꯈꯪꯅꯔꯝꯒꯅꯤꯗ ꯑꯗꯩꯗꯤ ꯇꯧꯔꯛꯑꯦ ꯍꯥꯏꯕꯗꯤ ꯍꯧꯔꯦꯕꯀꯣ ꯂꯥꯢꯠ ꯌꯥꯔꯒꯗꯤ ꯍꯥꯏꯕꯗꯤ ꯍꯧꯔꯦ ꯑꯗꯩ ꯌꯥꯔꯛꯇ꯭ꯔꯦ ꯑꯗꯨꯃꯥꯏ ꯂꯨꯔꯦ ꯅꯨꯄꯥꯗꯨꯅ ꯍꯨꯗꯣꯛꯄꯤꯔꯥ ꯃꯥꯜꯂꯦ
ꯎꯝ ꯑꯗꯨꯒ ꯅꯪꯉꯣꯟꯗ ꯂꯥꯛꯄ ꯑꯃꯨꯛꯀ
ꯑꯁ ꯅꯠꯇꯦ ꯋꯥꯔꯤꯁꯨ ꯇꯨꯃꯤꯟꯅ ꯂꯩꯀꯣ ꯑꯗꯩꯗꯤ ꯎꯝ ꯀꯃꯥꯏ ꯍꯥꯏꯅꯤ
ꯑ ꯑꯃꯁꯨ ꯃꯣꯏꯒ ꯈꯨꯟ ꯃꯅꯕ ꯅꯨꯄꯥ ꯑꯃꯅꯦꯕ ꯃꯣꯏ ꯍꯥꯏꯗꯤ ꯍꯥꯟꯅꯒꯤ ꯅꯨꯄꯥꯗꯨꯒ ꯍꯥꯟꯅꯒꯤ ꯅꯨꯄꯥꯗꯨ ꯅꯨꯄꯤ ꯆꯦꯟꯈ꯭ꯔꯕ ꯅꯨꯄꯤ ꯊꯤꯈ꯭ꯔꯕ ꯑꯗꯩꯗꯤ ꯎꯝ ꯍꯥꯟꯅ ꯑꯗꯨꯒꯤ ꯊꯤꯈ꯭ꯔꯕꯗꯨꯒꯤ ꯈꯨꯟꯒ ꯃꯥꯟꯅꯕ ꯃꯃꯥꯟꯅꯕꯗꯨꯗ ꯑꯃꯨꯛ ꯑꯗꯨ ꯅꯨꯄꯤꯗꯨꯃꯨꯛ ꯍꯥꯏꯕ ꯑꯗꯨ ꯅꯨꯄꯤꯗꯨ ꯌꯥꯗꯤ ꯌꯥꯗꯦ ꯑꯗꯨ ꯇꯕꯥꯕꯤ ꯇꯥꯞꯇ ꯁꯥꯟꯅ ꯍꯥꯏ ꯇꯥꯏ ꯑꯗꯩꯗꯤ ꯅꯨꯄꯤꯁꯤꯅ ꯅꯨꯡꯁꯤꯕ ꯍꯧꯔꯀꯥꯟꯗꯗ ꯅꯨꯄꯥꯁꯤꯅ ꯑꯃꯨꯛ ꯃꯉꯣꯟꯗ ꯐ꯭ꯂꯔꯠ ꯑꯣꯏꯔꯧꯕ ꯅꯨ ꯄꯤꯗꫭ ꯑꯃꯗ ꯑꯩ ꯅꯨꯄꯤ ꯀꯣꯏꯅꯗꯦꯗ ꯑꯗꯨ ꯈꯣꯠꯇꯦꯗ ꯍꯥꯏꯔꯛꯑꯕ ꯑꯃꯨꯛ ꯎꯔꯕ ꯑꯗꯩꯗꯤ ꯃꯥꯗꫭ ꯄꯨꯨꯡꯇꫭꯛ ꯇꫭꯛꯈꯔ ꯃꯥꯜꯂꯦꯕ ꯃꯥ ꯁꯥꯎꯅꯤꯡ ꯅꯪꯗꯤ ꯃꯥꯅ ꯄꯥꯝꯖꯕ ꯅꯨꯄꯤ ꯑꯃ ꯂꯩ ꯃꯥꯂꯦ ꯑꯗꯨ ꯅꯨꯄꯤꯗꯣ ꯑꯦ ꯍꯥꯏꯕꯗꯤ ꯄꯥꯝꯖꯕ ꯍꯥꯏꯗꯤ ꯏꯁꯇꯥꯜꯒꯨꯝꯕ ꯄꯥꯝꯖꯕ ꯂꯩꯗꯅ
ꯎꯝ‌꯫
ꯑꯦꯛꯇꯤꯡꯒꯨꯝꯕ ꯎꯝ ꯑꯗꯨꯒꯨꯝꯕꯗꫭ ꯂꯩꯕ ꯑꯗꯨꯗꯣ ꯄꯥꯝꯕ ꯑꯗꯨ ꯑꯗꯨꯗ ꯍꯥꯏꯕꯗꯣ ꯑꯗꯨꯝ ꯑꯉꯥꯡꯗꯨꯅ ꯌꯥꯔꯛꯇ꯭ꯔꯕ ꯍꯥꯏꯇꯥꯔꯦ ꯑꯗꯩꯗꯤ ꯃꯥꯗꫭ ꯅꯨꯡꯉꯥꯏꯇꯥꯗꯅ ꯅꫭꯏ ꯑꯗꯨ ꯇꯟꯖꯥꯗꯨꯗ ꯑꯩꯅ ꯎꯝ ꯄꯥꯏꯁꯤꯜꯂꯦ ꯋꯀꯥꯞ ꯃꯥꯏ ꯗꯤꯇꯤꯁꯦ ꯑꯩ ꯑꯗꯨꯝ ꯈꯪꯉꯤꯗ ꯎꯝ ꯄꯥꯏꯁꯤꯜꯂꯦ ꯃꯁꯤꯒ ꯑꯩꯁꯨ ꯑꯗꯨꯝ ꯍꯥꯏꯔꯦꯀꯣ ꯌꯥꯔꯛꯇꯦ ꯑꯩꯁꯨ ꯑꯄꯥꯝꯕ ꯂꯩꯌꯦ ꯈꯣꯠꯂꯦ ꯅꯪꯅ ꯄꯥꯝꯕ ꯂꯩꯔꯁꯨ ꯁꯨ ꯂꯩꯗ꯭ꯔꯁꯨ ꯑꯩꯁꯨ ꯑꯗꯨꯝ ꯉꯥꯏꯕꯤꯒꯦꯅꯦ ꯈꯣꯠꯀꯦꯅꯦ ꯍꯥꯏꯌꯦ ꯑꯗꯩꯗꯤ ꯅꯨꯡꯉꯥꯏꯔꯦ ꯉꯥꯏꯔꯦ ꯉꯥꯏꯔꯦ ꯃꯥꯔꯁꯨ ꯑꯗꯨꯋꯥꯏꯗ ꯌꯥꯕꯤꯌꯦ
ꯂꯥꯁꯇ ꯃꯃꯥꯟꯅꯕꯤ ꯃꯃꯥꯟꯅꯕꯤꯅꯦ ꯑꯩꯅꯦ ꯏꯃꯥꯟꯅꯕꯅꯦ ꯂꯣꯏ ꯆꯪꯉꯒ ꯃꯉꯣꯟꯗ ꯍꯥꯏꯕꯅꯤꯅꯦ ꯏ ꯀꯥꯎ ꯑꯃꯃꯝꯗ ꯍꯥꯏꯔꯦ ꯑꯗꯩ ꯂꯥꯁꯇ ꯂꯥꯁꯇ ꯃꯃꯥꯟꯅꯕꯤꯗ ꯑꯩ ꯑꯗꯥ ꯑꯩꯒꯤ ꯑꯩ ꯃꯃꯥꯅ ꯍꯥꯏꯕ ꯑꯩꯗꯣ ꯃꯉꯣꯟꯗ ꯌꯥꯔꯦ ꯍꯥꯏ ꯑꯗꯩ ꯑꯁꯦꯡꯕꯔꫭ ꯍꯥꯏꯕ ꯍꯣꯏ ꯀꯃꯥꯏꯅ ꯍꯥꯏ ꯈꯪꯗꯦ ꯃꯥꯒꯤ ꯀꯃꯥꯏ ꯍꯥꯏꯅꯤ ꯊꯦꯝꯕꯗꯣ ꯀꯩ ꯑꯩꯅ ꯊꯦꯝꯕꯗꯣ ꯀꯩ ꯍꯥꯏꯅꯤ ꯄꯪꯊꯈ꯭ꯔꯦ ꯍꯥꯏꯌꯦ
ꯎꯝ꯫
ꯍꯝ ꯈꯪꯗꯦ ꯑꯩꯁꯨ ꯑꯗꯩꯗꯤ ꯃꯥ ꯑꯗꯨꯝ ꯌꯥꯔꯛꯈ꯭ꯔꯦ꯫ ꯑꯗꯩꯗꯤ ꯑꯗꯨꯝ ꯈꯪꯅꯔꯦ꯫
ꯑꯗꯨ ꯉꯔꯥꯡꯗꫭ ꯐꯖꯅ ꯇꯨꯝꯔꯝꯒꯅꯤꯅꯦ ꯅꯪ
ꯀꯥꯏ ꯇꯨꯝꯕꯅꫭꯗ ꯑꯗꯨ ꯑꯉꯥꯡꯗꯣ ꯃꯁꯥ ꯅꯨꯡꯉꯥꯏꯇꯦꯌꯦ
ꯅꯨꯡꯇꯤꯒꯤ ꯊꯅꯥꯗꯕ꯭ꯔꯥ ꯅꯕꯥꯅꯤꯁꯦ
ꯑꯥꯎ ꯐꯥꯎꯅꯗꯦꯗꯥ ꯃꯀꯣꯛ ꯉꯥꯎꯋꯦ ꯍꯥꯏ ꯑꯗꯣ ꯑꯣꯁꯨ ꯑꯣꯑꯦ ꯍꯥꯏꯌꯦ
ꯑꯣ
ꯃꯁꯥ ꯅꯨꯡꯉꯥꯏꯇꯦ ꯍꯥꯏꯌꯦ
ꯗꯦꯇ
ꯅꯨꯡꯉꯥꯏꯇꯦ
ꯕꯣꯜ ꯌꯦꯡꯕꯔꯣ ꯅꯪ ꯉꯔꯥꯡ
ꯌꯦꯡꯒꯦꯗ
ꯈꯪꯗꯦꯅꯦ ꯑꯩꯁꯨ ꯍꯥꯏꯁ ꯍꯌꯦꯡ ꯍꯌꯦꯡ ꯑꯦꯛꯖꯥꯝꯃꯨꯛ ꯂꯩꯌꯦ ꯑꯗꯣ ꯂꯥꯏꯔꯤꯛ ꯄꯥꯕ ꯇꯟꯕꯅ ꯄꯨꯡ ꯐꯥꯝꯃꯒ ꯂꯩꯑꯦ ꯍꯣꯔꯦꯟ ꯅꯨꯡꯗꯥꯡꯗ ꯄꯥ ꯑꯣꯏꯅ ꯄꯥꯔꯒꯦꯅꯀꯣ ꯁꯥꯃꯟꯕꯒꯤ ꯑꯁ ꯄꯥꯌꯥꯔꯦꯅꯦ ꯀꯣꯛꯇ ꯆꯪꯗꯦ
ꯃꯥꯜꯂꯦꯕ
ꯑꯣꯟꯂꯥꯏꯟ ꯑꯗꯨꯝ ꯂꯩꯔꯕꯗꯣ
ꯎꯝ ꯅꯨꯡꯉꯥꯏꯔꯝꯅꯤꯅꯦ
ꯀꯥꯏꯗꯩꯅꯣꯗ ꯅꯨꯡꯉꯥꯏꯇꯦ ꯑꯩꯒꯨꯝ ꯏꯁ ꯐꯌꯦ ꯀꯩꯅꯣꯁꯤꯡꯅ ꯈꯛꯄꯅꯦ ꯋꯥꯗꯣ ꯅꯍꯥꯟ ꯑꯩ ꯂꯩꯐꯝꯗꯣ ꯅꯍꯥꯟ ꯑꯩ ꯂꯩꯐꯝ ꯃꯐꯝꯗ ꯍꯦꯜꯂꯦꯕ ꯁꯥꯕꯁꯦ ꯁꯤ
ꯏꯁꯁ ꯅꯨꯡꯁꯤꯗ
ꯑꯗꯨꯒ ꯏꯁꯤꯡꯁꯨ ꯅꯨꯡꯉꯥꯏꯇꯦ
ꯍꯥꯟꯅꯗꯒꯤꯗꯤ ꯍꯦꯟꯅ ꯋꯥꯕ꯭ꯔꯣ ꯁꯤꯡꯖꯦ
ꯎꯝ
ꯐꯩꯔꯕ
ꯁꯥꯕ ꯀꯥꯟꯗ ꯏꯁꯤꯡ ꯑꯃꯨꯛ ꯐꯖꯅ ꯇꯥꯗ꯭ꯔꯗꯤ ꯂꯩꯕ ꯉꯝꯗꯦ ꯑꯩꯗꯤ
ꯂꯩꯕ ꯉꯝꯃꯨꯍꯦ
ꯀꯩꯗꯧꯔꯤꯅꯣꯅ
ꯑꯁ ꯐꯤ ꯇꯥꯏꯕ ꯆꯠꯂꯒ ꯑꯃꯨꯛ
ꯍꯧꯖꯤꯛ ꯀꯥꯟꯗꯤ ꯒꯔꯤ ꯃꯆꯥꯗ ꯊꯧꯗꯕ꯭ꯔꯣꯅ
ꯑꯗ ꯑꯥ ꯑꯌꯨꯛ ꯑꯌꯨꯛ ꯑꯌꯨꯛ ꯑꯌꯨꯛ ꯇ ꯊꯧꯕ ꯃꯔꯝ ꯂꯩꯔꯒꯅ ꯅꯨꯡꯗꯥꯡ ꯑꯦ ꯅꯨꯡꯗꯥꯡꯒꯤ ꯅꯨꯡꯊꯤꯜꯒꯤ ꯋꯥꯏꯔꯝ ꯃꯇꯨꯡꯗꯁꯨ ꯊꯧꯕꯁꯨ ꯌꯥꯎꯑꯦ
ꯑꯌꯥꯝꯕꯗꯤ ꯑꯌꯨꯛꯇꯅꯤ
ꯅꯁꯥꯒꯤꯔ ꯅꯪꯒꯔ
ꯑꯁ ꯈꯪꯗꯦꯗ ꯑꯩꯕꯨꯨ ꯒ꯭ꯔꯤ ꯂꯩꯕꯉꯝꯕ ꯃꯤꯔꯣ
ꯍꯝ ꯅꯍꯥꯟ ꯊꯔꯤꯗꯨꯗꯤ ꯅꯪ ꯑꯗꯨꯗꯤ ꯉꯔꯥꯡ ꯀꯃꯥꯏꯅ ꯆꯠꯄ ꯑꯣꯇꯣꯗ ꯆꯠꯄ꯭ꯔꯣ
ꯑꯧ ꯉꯔꯥꯡꯗꯤ ꯑꯣꯇꯣꯗ ꯆꯠꯂꯤꯍꯦ ꯑꯩ ꯍꯥꯏꯕꯗꯤ ꯃꯆꯥ ꯆꯠꯂꯗꯤ ꯋꯥꯍꯪ ꯌꯥꯝ ꯈꯪꯉꯦꯕ
ꯎꯝ
ꯑꯇ ꯇꯟꯗ
ꯇꯥꯗ꯭ꯔꫭ ꯑꯩꯅ ꯍꯥꯏꯕꯗꯣ ꯍꯧꯖꯤꯛ
ꯇꯥꯏꯌꯦ
ꯑꯩ ꯍꯧꯖꯤꯛ ꯍꯥꯏꯔꯤ ꯇꯥꯗ꯭ꯔꫭ ꯅꯪ
ꯍꯧꯖꯤꯛꯀꯤꯗꯨꯗꯤ ꯇꯥꯗꯦꯍꯦ ꯅꯦꯋꯥꯛ ꯅꯨꯉꯥꯏꯇ ꯃꯥꯜꯂꯤ
ꯂꯥꯞꯄ꯭ꯔꯣ
ꯎꯝ
ꯃꯐꯝꯗꯨ ꯂꯥꯞꯄ꯭ꯔꯣ ꯃꯐꯝ ꯂꯥꯞꯄ꯭ꯔꯣ ꯍꯥꯏꯕ
ꯎꯝ ꯎꯝ ꯈ꯭ꯔꯥ ꯈ꯭ꯔꯥ ꯈ꯭ꯔ ꯈ꯭ꯔ ꯍꯥꯎꯕ
ꯑꯣꯏꯔꯝꯅꯤ ꯑꯣꯏꯔꯝꯅꯤ ꯁꯤꯅ ꯀꯨꯏꯅ ꯄꯕ ꯌꯥꯗꯦꯅꯦ ꯁꯥꯒꯜꯂꯦ
ꯂꯩꯅꯥꯅꯤꯅꯦ ꯅꯪꯗꯦ
ꯐꯤ ꯆꯣꯠꯄꯗꫭ
ꯑꯩꯒꯤ ꯐꫭꯟꯗꯤ ꯍꯣꯁ ꯆꯞꯄꯒ ꯍꯝ
ꯍꯥꯥ
ꯐꯣꯟꯗꫭ ꯆꯥꯔꯖ ꯇꯧ ꯐꯣꯟꯗꫭ ꯆꯥꯔꯖ ꯇꯧꯔꯒ ꯄꯥꯏꯕ꯭ꯔꯣ ꯐꫭꯟꯗꯨ ꯆꯥꯔꯖ ꯇꯧꯔꯒ ꯄꯥꯏꯔꯤꯔꯣ ꯍꯥꯏꯕ
ꯅꯠꯇꯦ ꯆꯥꯔꯖ ꯇꯧꯗꯦ ꯑꯗꯨꯝ ꯄꯥꯏꯔꯤꯅꯦ ꯑꯗꯣ ꯁꯥꯕ
ꯁꯤꯒꯤꯗꯤ ꯍꯥꯎ ꯇꯦꯗ ꯀꯩꯖꯥꯡ ꯆꯥꯒꯦ ꯅꯪꯕꫭ
ꯈꯥꯃꯦꯟ ꯑꯁꯥꯡꯕ ꯈꯃꯦꯟ ꯑꯁꯥꯡꯕꯒ ꯑꯂꯨꯗꯣ ꯉꯧꯕ ꯆꯥꯏ ꯑꯗꯨꯒ ꯀꯣꯕꯤ ꯆꯝꯐꯨꯠ ꯑꯃ
ꯑꯣ
ꯅꯪꯗꯦ
ꯍꯥ ꯅꯪ ꯀꯩꯅꯣ ꯐꯦꯟ ꯊꯥꯕ꯭ꯔꯥ ꯐꯖꯅ ꯇꯥꯗꯦ
ꯊꯥꯗꯦꯗ
ꯑꯉꯥꯡꯁꯤꯡ
ꯅꯍꯥꯟ ꯅꯪ ꯃꯥꯏꯔꯦꯟ ꯒꯤ ꯃꯅꯥ ꯃꯅꯥ ꯊꫭꯡ ꯊꯣꯡꯉꯦ ꯍꯥꯏꯕꯗꯣ ꯆꯥꯕ ꯌꯥꯕ꯭ꯔꯣ
ꯑꯁ ꯌꯥꯗꯦ ꯑꯗꯨꯕꯨ ꯑꯩꯈꯣꯏ ꯄꯨꯗꯤ ꯉꯁꯤꯐꯥꯎ ꯆꯥꯔꯤ
ꯂꯣꯏꯔꯍꯦ ꯉꯁꯤꯐꯥꯎ ꯂꯩꯔꯤꯕ꯭ꯔꯣꯅꯦ ꯍꯥꯏꯁꯦ
ꯎꯝ
ꯎꯝ
ꯄ꯭ꯔꯦꯁꯔ ꯊꯝꯕ
ꯍꯧꯎꯔꯝꯒꯅꯤ
ꯍꯥꯎꯔꯝꯃꯅꯦ ꯈꯪꯒꯦ